ꯇꯥꯔꯦ ꯇꯥꯔꯦ ꯍꯧꯖꯤꯛꯀꯤꯗꯨ ꯀꯩꯗꯧꯔꯤꯅꯣ ꯁꯨꯛꯇ ꯇꯥꯗꯦ ꯍꯥꯏꯕ
ꯑꯗꯨꯅꯦ ꯍꯥꯏꯖꯦ ꯑꯗꯨꯅꯦ ꯃꯤꯅꯠ ꯑꯅꯤꯃꯨꯛꯅꯦ ꯍꯥꯏꯕ ꯎꯞ ꯃꯤꯅꯤꯠ ꯇꯔꯥ ꯈꯛꯇꯅꯦ ꯐꯪꯉꯤꯗꯣ ꯑꯗꯨ ꯃꯥꯡꯖꯗꯔꯥ ꯄꯥꯝꯃꯨꯏꯌꯦ
ꯑꯃꯨꯃꯨꯛꯇꯪ ꯇꯧꯕꯗ ꯃꯤꯅꯤꯠ ꯇꯨꯋꯦꯜꯐꯇꯪ ꯇꯧ ꯌꯥꯏ ꯍꯥꯏꯕꯅꯦꯕ
ꯍꯥꯏꯕꯅꯤ ꯃꯉꯥꯔꯛ ꯇꯧꯕ ꯌꯥꯗꯦꯕ ꯑꯗꯨꯒꯤ ꯇꯥꯏꯌꯦ ꯇꯥꯏꯌꯦ ꯃꯉꯥꯔꯛ ꯇꯧꯕ ꯌꯥꯗꯦꯕ ꯑꯗꯨꯒ
ꯍꯣꯏ ꯑꯗꯨꯗꯅꯦ ꯅꯦꯍꯥ ꯏꯕꯥꯏꯅꯤ ꯇꯧꯕꯗꯨꯗꯤꯅꯦ ꯃꯤꯅꯤꯠ ꯇꯨꯋꯦꯜꯐ ꯂꯩꯔꯒ ꯃꯁꯥ ꯃꯊꯟ ꯀꯛꯆꯔꯤꯕ
ꯀꯛꯄꯅꯦ ꯀꯛꯄꯅꯦ ꯑꯩꯒ ꯅꯤꯍꯥ ꯇꯧꯕꯗꯁꯨ ꯀꯛꯑꯦ ꯑꯗꯣꯏ ꯉꯔꯥꯡ ꯅꯤꯍꯥ ꯍꯥꯏꯕꯅꯤ ꯑꯣ ꯑꯥ ꯀꯛꯂꯛꯇꯦ ꯅꯤꯍꯥ ꯏꯕꯥꯅꯤ ꯋꯥꯔꯤ ꯁꯥꯟꯅꯕꯗꯒꯤꯅꯦ ꯈꯪꯕ꯭ꯔꯥ ꯉꯔꯥꯡ ꯏꯕꯥ ꯏꯃꯥꯟꯅꯕꯤ ꯑꯝꯒ ꯋꯥꯔꯤ ꯁꯥꯟꯅꯕꯗꯣ ꯑꯗꯨꯅ ꯋꯥ꯭ꯔꯗꯇꯣ ꯍꯦꯟꯅ ꯃꯣꯏꯅ ꯋꯥ꯭ꯔꯗ ꯇꯣ ꯀꯩꯅꯣ ꯇꯧꯁꯤꯜꯂꯤꯗꯅꯀꯣ
ꯎꯝ
ꯋꯥ꯭ꯔꯗꯇꯣ ꯌꯥꯝꯃꯦꯕ ꯑꯗꯨꯗꯨꯒꯅꯦ ꯑꯃꯗꯤ ꯄꯨꯔꯥ ꯖꯦꯔꯣ ꯆꯠꯈ꯭ꯔꯝꯅꯦ ꯔꯤꯖꯦꯛ ꯊꯥꯔꯒ ꯑꯗꯨꯁꯨ ꯋꯥ ꯉꯥꯡꯕ ꯐ ꯋꯥ ꯉꯥꯡꯕ ꯐꯖꯅ ꯇꯥꯗꯦꯌꯦ ꯑꯗꯨꯒ ꯀꯃꯥꯏꯟ ꯇꯧꯔꯤꯅꯣ ꯈꯪꯗꯦ ꯄꯥꯝꯃꯨꯏ ꯍꯥꯏꯕ ꯃꯤꯅꯤꯠ ꯇ꯭ꯔꯥꯏꯠꯊꯣꯏ ꯁꯥꯟꯅꯔꯒ
ꯑꯗꯨꯅꯦ ꯍꯥꯏꯁꯦ
ꯌꯥꯝ ꯊꯤꯅ ꯄꯥꯝꯃꯨꯏ ꯌꯥꯝ ꯊꯥꯅ ꯄꯥꯝꯃꯨꯏ ꯌꯥꯝ
ꯑꯟ ꯁꯤꯕꯨ ꯃꯤ ꯀꯨꯟꯊ꯭ꯔꯥꯃꯨꯛ ꯇꯧ ꯌꯥꯏꯌꯦꯌꯦ ꯐꯣꯟꯁꯦ ꯑꯗꯨꯒ ꯎꯠ ꯄꯗꯗꯤ ꯃꯤꯅꯤꯠ ꯃꯉꯥꯗꯪꯒꯤ ꯎꯠꯂꯦꯕꯀꯣ ꯑꯍꯥꯟꯕꯩꯗꯤ ꯑꯗꯣ ꯃꯤꯖꯨ ꯂꯩꯖꯗ꯭ꯔꯦ
ꯎꯝ ꯀꯅꯥ ꯀꯨꯟꯊ꯭ꯔꯥ ꯁꯨꯗꯤꯌꯦ ꯀꯨꯟꯊ꯭ꯔꯥ ꯁꯨꯗꯤꯌꯦ ꯑꯩꯒꯤ ꯃꯤ ꯑꯩꯟ ꯈꯪꯅꯕꯗ
ꯎꯝ ꯅꯪꯒꯤ ꯀꯨꯟꯊ꯭ꯔꯥ ꯁꯨꯗ꯭ꯔꯗꯤ ꯑꯩꯗꯤ ꯑꯩꯒꯤꯗꯤ ꯁꯨꯔꯅꯤ ꯌꯥꯝꯅ
ꯑꯗꯨꯅꯦ ꯍꯥꯏꯖꯦ ꯑꯩꯖꯨ ꯀꯨꯟꯊ꯭ꯔꯥ ꯁꯨꯗꯦ ꯍꯥꯏꯕ ꯀꯥꯏꯗꯒꯤ ꯀꯨꯊ꯭ꯥꯔ ꯀꯥꯏꯌꯦ ꯅꯪꯒ ꯅꯤꯍꯥ ꯂꯩꯔꯦ ꯎꯝ
ꯑꯗꯩ ꯃꯤ ꯃꯌꯥꯝꯗꯨꯁꯨ ꯁꯤ ꯑꯦꯞꯁꯦ ꯍꯥꯞꯄꯤꯌꯣꯅ ꯑꯃꯨꯛ ꯅꯤꯡꯉꯥꯏ ꯇꯧꯔꯨꯗꯣꯏꯅꯦꯕ
ꯍꯥꯏꯗꯣꯏꯅꯦꯕ ꯃꯥꯅꯦ ꯑꯗꯒꯤ ꯏꯃꯥꯟꯅꯕꯤ ꯑꯃꯁꯨ ꯁꯥꯟꯅꯒꯗꯕꯁꯨ ꯑꯦꯛꯖꯥꯝ ꯇꯧꯔꯤ ꯗꯤ ꯑꯦꯝꯒꯤ ꯑꯦꯛꯖꯥꯝ ꯇꯧꯗꯣꯔꯕꯅꯤꯅ
ꯎꯝ ꯎꯝ
ꯏꯃꯥꯟꯅꯕꯤ ꯑꯃꯗꯨꯗ ꯇꯧꯕꯅꯦ ꯑꯗꯣ ꯑꯃꯗ ꯇꯧꯕꯗꯣ ꯉꯔꯥꯡ ꯃꯥꯒꯤꯗꯣ ꯁꯦꯠ ꯑꯞꯇ ꯌꯥꯗꯕꯤꯗ ꯂꯩꯔꯦ ꯍꯥꯏ ꯑꯩꯅ ꯑꯟꯏꯟꯁꯇꯣꯜ ꯇꯧꯊꯣꯛꯑꯣ ꯑꯗꯨꯗꯨꯒ ꯑꯃꯨꯛ ꯅꯧꯅ ꯑꯃꯨꯛ ꯍꯥꯡꯉꯣꯅ ꯍꯥꯏꯒꯤꯕꯅꯦ ꯍꯣꯔꯦꯟ ꯇꯧꯔꯒꯦꯅ ꯍꯥꯏꯔꯛꯑꯦ ꯃꯥꯅ ꯃꯥ ꯉꯔꯥꯡꯗꯩ ꯄ꯭ꯔꯣꯐꯥꯏꯜ ꯇꯥꯛꯁꯀꯥ ꯑꯝꯇ ꯇꯧꯕ ꯌꯥꯗꯕꯤ ꯂꯩꯔꯤ ꯆꯞꯄ ꯇꯥꯗꯕꯔ ꯅꯪ ꯅꯪ ꯇꯥꯏ ꯆꯞꯄꯦꯗꯤ
ꯆꯞꯄꯦꯗꯤ ꯑꯃꯨꯛꯃꯨꯛꯅꯦ ꯐꯣꯟ ꯇꯧ ꯌꯥꯗꯕ ꯑꯗꯒꯤ ꯖꯤꯄꯦ ꯁꯝ ꯌꯥꯗꯕ ꯈꯣꯠꯇꯕ ꯇꯧꯕꯗꯣ ꯑꯗꯨꯗꯣ ꯆꯞꯄꯤꯅꯤꯗꯅꯥ ꯑꯗꯣ
ꯑꯁꯤ ꯇꯥꯛꯁꯦ ꯑꯁꯤ ꯇꯥꯛꯁꯦ ꯂꯣꯏꯔꯒ ꯅꯪꯅ ꯁꯝꯃꯤꯠ ꯇꯧꯒꯤꯗꯣꯏꯅꯤꯅꯦ ꯑꯩꯅꯗꯤ ꯁꯝꯃꯤꯠ ꯇꯧꯔꯔꯣꯏꯅꯦꯀꯣ
ꯅꯪꯒꯤꯗꯩ ꯑꯃꯨꯛ ꯑꯩꯉꯣꯟꯗ ꯇꯧꯔꯛꯑꯣ ꯌꯥꯕ꯭ꯔꯥ ꯌꯦꯡꯁꯤ ꯅꯦꯍꯥꯅ ꯃꯉꯣꯟꯗ ꯇꯧꯁꯜꯂꯛꯑꯣꯌꯦ ꯃꯥꯒ ꯑꯩꯒꯗꯤ ꯋꯥꯔꯤ ꯁꯥꯟꯅꯒ꯭ꯔꯦꯗꯅ ꯑꯗꯨꯗꯤ ꯅꯪꯒꯤꯁꯨ ꯃꯤ ꯑꯃ ꯁꯨꯔꯅꯤ ꯑꯩꯒꯤꯁꯨ ꯃꯤ ꯑꯃ ꯁꯨꯔꯅꯤ
ꯉꯁꯥꯏꯅꯦ ꯉꯁꯥꯏ ꯌꯥꯏꯌꯦꯕꯀꯣ ꯌꯥꯔꯒ ꯅꯪ ꯇꯍꯧꯗꯕꯩ ꯃꯇꯥꯡꯒꯤꯗꯣ
ꯎꯝ
ꯈꯪꯕ꯭ꯔꯥ ꯅꯪ ꯄꯥꯏꯍꯧꯗꯕꯗꯣ ꯑꯗꯨꯗꯒꯤꯗꯤ ꯑꯃꯨꯛ ꯌꯥꯗ꯭ꯔꯦ ꯍꯥꯏꯕ ꯍꯣꯏ ꯑꯗꯨ ꯌꯥꯒꯤꯗ꯭ꯔꯦ ꯍꯥꯏꯕ ꯑꯗꯨ ꯌꯥꯒꯤꯗ꯭ꯔꯦ ꯍꯥꯏꯕ ꯑꯗꯨꯗꯒꯤ ꯑꯃꯨꯛ ꯌꯦꯡꯒꯦ ꯍꯣꯔꯦꯟ ꯌꯦꯡꯉꯁꯤ ꯌꯦꯡꯉꯁꯤ ꯋꯥꯥ ꯉꯥꯉꯣ
ꯀꯔꯤꯅꯣ ꯈꯪꯗꯦꯃꯤ ꯑꯦꯞꯅꯤ ꯀꯥꯏꯅ ꯑꯩꯁꯦ ꯋꯥꯍꯩꯁꯦ ꯏꯊꯣꯛꯑ ꯊꯝꯗꯪ ꯑꯥ
ꯑꯁꯦꯡꯕ ꯄꯨꯔꯥ ꯁꯦꯟꯇꯦꯟꯁ ꯑꯦꯁ ꯑꯦꯒꯤ ꯇꯥ__ ꯇ ꯑꯦꯁꯦ ꯇꯥꯏꯞꯇ ꯀꯥꯏꯅ ꯄꯥꯊꯣꯛꯁ ꯄꯥꯊꯣꯛꯀꯗꯕꯅꯤ ꯍꯣ ꯍꯣꯏ ꯄꯥꯊꯣꯛꯀꯗꯕꯅꯦ ꯍꯥꯏꯕ ꯑꯣꯏꯅ ꯀꯧꯏ ꯀꯧꯏ ꯃꯇꯦꯛ ꯃꯇꯦꯛ ꯈꯛꯇꯅꯤ ꯃꯣꯏ ꯂꯣꯏꯅ ꯏꯁꯥꯅꯤ ꯅꯠꯇꯦ ꯑꯩꯅ ꯍꯥꯏꯅꯤꯡꯉꯤꯗꯤ ꯃꯣꯏꯁꯦ ꯑꯩꯈꯣꯏ ꯔꯦꯀꯣꯔꯗꯤꯡꯒꯤꯁꯦ ꯇꯥꯗꯣꯏꯅꯦꯌꯦ
ꯇꯥꯗꯣꯏꯅꯦ ꯑꯗꯨꯅꯦ ꯑꯩꯗꯤ ꯃꯞ__
ꯇꯥꯗꯣꯏꯅꯦ ꯍꯥꯏꯌꯦ ꯑꯗ ꯀꯩꯅꯣ ꯑꯩꯁꯨ ꯅꯉꯣꯟꯗ ꯉꯁꯥꯏ ꯆꯤꯟ ꯊꯤꯒꯦ ꯇꯧꯔꯒ ꯑꯗꯨꯗꯅꯦ ꯉꯥꯛꯇꯪꯗꯨꯗ ꯅꯤꯡꯁꯤꯡꯉꯛꯇꯅ ꯇꯣꯛꯏꯗꯣ
ꯑꯩꯁ ꯇꯥꯌꯦꯗ
ꯀꯥꯏꯗꯒꯤ
ꯑꯥ ꯆꯥꯛ ꯆꯥꯔꯕ ꯍꯪꯅꯈ꯭ꯔꯦ ꯅꯨꯡꯗꯥꯡꯒꯤ ꯍꯥꯏꯅꯈ꯭ꯔꯦ ꯅꯥꯕꯒꯤ ꯍꯪꯅꯈ꯭ꯔꯦ ꯑꯥ ꯀꯃꯥꯏ ꯀꯃꯥꯏ ꯇꯧꯔꯤ
ꯂꯩꯌꯦ ꯑꯗꯨꯝ ꯑꯦ ꯀꯩꯅꯣ ꯑ ꯀꯩ ꯀꯩꯅꯣ
ꯈꯔ ꯁꯥꯡꯅ ꯈꯨꯝꯃꯛꯎ ꯀꯔꯤꯅꯣ ꯇꯨ ꯃꯥ ꯑꯟꯁꯔ ꯈꯨꯝꯃꯛꯛꯑꯣ
ꯑꯥ ꯗ꯭ꯔꯃꯥ ꯌꯦꯡꯉ ꯌꯦꯡꯒꯦ ꯇꯧꯕꯅꯦ ꯑꯣ ꯑꯩ ꯂꯥꯟꯖꯔꯦ ꯑꯁꯤꯁꯨ ꯍꯥꯏꯒꯦ ꯇꯧꯋꯦ ꯑꯗꯨꯗ
ꯑꯩꯁꯨ ꯑꯩꯁꯨ ꯑꯃ ꯌꯦꯡꯉꯤ ꯌꯥꯝ ꯅꯨꯡꯉꯥꯏꯕ ꯑꯃ ꯌꯦꯡꯉꯤ
ꯑꯩ ꯌꯦꯡꯗꯤꯌꯦ ꯑꯩ ꯆꯥꯏꯅꯤꯁꯀꯤ ꯗ꯭ꯔꯃꯥ
ꯑꯩꯁꯨ ꯑꯗꯨꯗꯨꯒꯤ ꯑꯗꯨꯗꯨꯒꯤ ꯌꯦꯒꯤ ꯑꯩ
ꯍꯣꯏ ꯑ ꯑꯩ ꯑꯃ ꯌꯦꯡꯒꯦ ꯇꯧꯕꯅꯦꯕ ꯑꯗꯨꯗꯨꯒꯅꯦ ꯑꯗꯨꯝ ꯑꯗꯨꯗꯣ ꯗꯥꯎꯟꯂꯣꯗ ꯇꯧꯗ꯭ꯔꯤꯕꯅꯦ ꯑꯩꯁꯦ ꯀꯥꯏꯗ ꯊꯤꯒꯦ ꯇꯧꯔ ꯇꯜꯍꯧꯕ ꯎꯝ ꯀꯩꯅꯣꯗ ꯑꯦꯞ ꯍꯣꯏ ꯑꯁ ꯇꯦꯂꯤꯒ꯭ꯔꯥꯝꯗ ꯊꯤꯒꯦ ꯇꯧꯔꯒ ꯑꯗꯨꯝ ꯊꯤꯗ꯭ꯔꯦ ꯎꯄꯥꯏ ꯂꯩꯇꯦ ꯃꯣꯏꯁꯦ ꯀꯩꯅꯣꯒꯤ ꯍꯤ ꯑꯥ ꯍꯤꯟꯗꯤꯒꯤꯗꯤ ꯇꯧꯋꯦꯕꯀꯣ
ꯎꯝ
ꯁꯤꯃꯥ ꯁꯤꯃꯥ ꯃꯔꯤ ꯃꯉꯥꯃꯨꯛ ꯁꯤꯔꯤꯁꯃꯨꯛ ꯂꯩꯌꯦꯕ ꯇꯧꯒꯗꯕ ꯇꯧꯕ ꯑꯗꯨꯗꯨꯒꯅꯦ ꯑꯠ ꯑꯗꯨꯗꯨꯅꯅꯦ ꯌꯦꯡꯗ꯭ꯔꯤ ꯍꯥꯏꯕ ꯀꯩꯝꯇ ꯌꯦꯡꯕꯗꯣ ꯇꯟꯗꯅ ꯑꯗꯨꯝ ꯂꯩꯔꯦ ꯍꯥꯏꯕ
ꯎꯝ
ꯗꯠ ꯍꯧꯖꯤꯛꯀꯤ ꯀꯣꯂꯦ ꯑ ꯍꯣꯏ ꯀꯣꯂꯦꯖꯀꯤ ꯀ꯭ꯂꯥꯁꯀꯤ ꯇꯧꯕꯗꯣ ꯑꯁꯤꯁꯨ ꯏꯪꯂꯤꯁ ꯋꯥ꯭ꯔ ꯉꯠꯇꯅꯤꯅꯦ ꯍꯦ ꯀꯔꯤꯅꯣ
ꯀꯥꯏꯁꯨ ꯀꯩ
ꯀꯩ ꯍꯥꯏꯗꯣꯥꯅꯣ ꯈꯪꯗ꯭ꯔꯦ ꯎꯝ
ꯅꯪ ꯊꯥꯁꯤꯅ ꯁꯨꯝ ꯁꯨꯝ ꯁꯥꯀꯥ ꯀꯔꯤ
ꯃꯃꯤꯡ ꯃꯃꯤꯡ ꯀꯧ ꯌꯥꯗ꯭ꯔꯕꯅꯤꯅ ꯍꯨꯏ ꯀꯧꯔꯤꯅꯦ ꯑꯃꯨꯛ ꯇꯥꯈꯤꯗ꯭ꯔꯦ ꯏꯕꯥꯅꯤꯒꯤ ꯋꯥꯔꯤꯁꯦ ꯀꯛꯑꯦ ꯍꯦꯛꯇ ꯍꯦꯛꯇ ꯑꯃꯃꯨꯛ ꯑꯃꯃꯨꯛ ꯑꯣꯞ ꯂꯩꯖꯦ ꯀꯒꯤꯅꯣ ꯇꯥꯔꯕ ꯅꯠꯇꯣ ꯍꯨꯏꯖꯦ ꯃꯃꯤꯡ ꯀꯧꯔꯗꯤ ꯃꯃꯤꯡꯗꯨ ꯀꯧꯔꯗꯤ ꯃꯃꯤꯡꯗꯨ ꯏꯪꯂꯤꯁꯇ ꯆꯠꯈ꯭ꯔꯅꯤꯕ ꯑꯗꯨꯗꯨꯅ ꯃꯃꯤꯡ ꯀꯧꯗꯕꯤꯗꯅꯦ
ꯏꯆꯥ ꯇꯣꯝꯕ ꯀꯧꯔꯣ ꯏꯆꯥ ꯇꯣꯝꯕ ꯆꯥꯛ ꯂꯥꯛꯂꯥꯝꯃꯕ꯭ꯔꯣ
ꯏꯕꯨꯡꯉꯣ ꯅꯪ ꯂꯩꯕꯥꯛꯇꯣ ꯆꯥꯒꯗꯅꯣ ꯂꯥꯛꯑꯣ ꯁꯤꯗ ꯃꯥ ꯂꯩꯕꯥꯛ ꯌꯥꯝ ꯆꯥꯏ ꯂꯩꯕꯥꯛ ꯌꯥꯝ ꯊꯤ ꯊꯤꯔꯒ ꯆꯥꯏꯑꯕ ꯃꯥ ꯀꯔꯤ ꯇꯧꯅꯣ ꯈꯪꯗꯦ ꯁꯟꯊꯤ ꯌꯥꯎꯔꯒ ꯇꯩꯕꯅꯦ ꯑꯗꯨꯒꯤꯔ ꯈꯪ ꯍꯥꯕ
ꯍꯥꯏꯃ ꯃꯤꯅꯤꯠ ꯃꯉꯥ ꯈꯇꯪ ꯉꯥꯏꯔꯤ ꯋꯥꯔꯤꯁꯦ
ꯉꯥꯏꯔꯤ ꯑꯗꯨꯅꯦ ꯍꯥꯏꯖꯦ ꯑꯁꯤ ꯄꯨꯡ ꯑꯃ ꯑꯁ ꯁꯥꯟꯅꯅꯤꯡꯉꯥꯏ ꯋꯥꯔꯤꯁꯤ ꯂꯩꯇꯕꯩꯅꯤ ꯀꯣ ꯅꯤꯍꯥꯅ ꯋꯥꯏ ꯋꯥꯥꯏ ꯍꯧꯔꯛꯑꯣ ꯍꯧꯔꯛꯑꯣ ꯏꯕꯥꯅꯤ ꯋꯥꯔꯤ ꯁꯥꯟꯅꯕꯗ ꯅꯪꯅ ꯈꯔ ꯍꯦꯟꯅ ꯉꯥꯡꯒꯗꯕꯅꯦ ꯈꯣꯠꯄꯅꯦ ꯀꯔꯤ ꯀꯔꯤ ꯋꯥꯔꯤꯅꯣ ꯈꯪꯗꯦ ꯄꯨꯛꯁꯥꯟꯗ ꯁꯥꯟꯅꯩ
ꯑꯗꯨꯅꯦ ꯑꯗꯨꯏꯗꯨꯗ ꯑꯩꯅ ꯅꯪꯉꯣꯟꯗ ꯀꯩꯅꯣ ꯊꯥꯍꯜꯂꯤꯛꯏꯗꯅ ꯑꯗꯨꯒꯤꯗꯣ ꯁꯤꯜꯂꯦꯕ ꯑꯗꯨ ꯁꯤꯟꯁꯤꯟꯅ ꯁꯥꯟꯅꯕꯅꯤꯅꯅꯦ ꯑꯗꯨꯝ ꯖꯔ ꯖꯔ ꯆꯠꯈ꯭ꯔꯦ
ꯃꯗꯨꯗꯩ ꯀꯩꯌꯤꯝ ꯍꯥꯏꯔꯛꯒꯤꯗ꯭ꯔꯦ ꯑꯩꯉꯣꯟꯗ
ꯌꯥꯔꯦ ꯑꯗꯨꯗꯣ ꯌꯥꯎꯔꯦ ꯌꯥꯎꯔꯦ ꯂꯩꯔꯝꯃꯦ ꯑꯩꯉꯣꯟꯗ
ꯌꯥꯎꯕꯅꯦ ꯑꯗꯨꯃꯥꯏ ꯇꯧꯕꯗꯣ ꯌꯥꯎꯗꯤ ꯌꯥꯎꯒꯟꯕꯅꯦ ꯃꯁꯥ ꯃꯁꯥꯒꯤ ꯍꯣꯏ ꯈꯣꯠꯇꯣꯛꯀꯅꯣ
ꯑꯗ ꯑꯃꯗ ꯌꯥꯎꯗꯁꯨ ꯑꯃꯗ ꯌꯥꯎ ꯂꯩꯔꯝꯃꯤ ꯑꯗꯨꯒꯤ ꯍꯟꯖꯟ ꯍꯟꯖꯟ ꯁꯤꯟꯇꯗꯅ ꯑꯗꯨꯝ ꯁꯤꯟꯗ꯭ꯔꯦ ꯑꯃꯗꯤ ꯁꯤꯟ ꯂꯣꯏꯔꯦ ꯋꯥꯟꯒꯤꯗꯨꯗꯤ ꯂꯣꯏꯔꯦ ꯑꯩꯁꯤꯕꯨ ꯀꯗꯥꯗꯧꯅ ꯂꯣꯏꯁꯤꯟ ꯂꯩꯒꯗ꯭ꯔꯥꯕ
ꯃꯥꯅꯦ ꯑꯗꯣ ꯑꯩ ꯇꯧꯌꯦ ꯑꯦꯛꯖꯥꯝ ꯃꯅꯨꯡꯁꯤꯗꯅꯦ ꯈꯪꯕ꯭ꯔꯥ ꯑ‌ ꯑꯟꯁ꯭ꯔꯁꯦ ꯁꯦꯝꯗꯣꯛꯑꯅꯤꯕꯀꯣ ꯁꯦꯝꯗꯣꯛꯑꯒ ꯁꯦꯝꯗꯣꯛꯑ ꯃꯇꯨꯡꯗ ꯐꯧꯕꯗꯅꯦ ꯈꯪꯕ꯭ꯔꯥ ꯑꯦꯛꯖꯥꯝꯒꯤ ꯂꯥꯏꯔꯤꯛ ꯄꯥꯝꯕꯗꯣ ꯑꯗꯨꯗꯁꯨ ꯑꯃꯨꯛ ꯁꯦꯝꯗꯣꯛꯑꯦ ꯌꯥꯟ ꯇꯥꯕ꯭ꯔ ꯍꯥꯏꯅꯤꯡꯉꯤꯖꯦ ꯁꯦꯝꯗꯣꯛꯑꯅꯤꯗꯅ ꯁꯦꯝꯗꯣꯛꯄ ꯂꯣꯏꯔꯒ ꯑꯗꯨꯗꯩ ꯍꯦꯟꯅꯁꯨ ꯑꯃꯨꯛ ꯁꯦꯝꯗꯣꯛꯅꯤꯡꯕꯗꯣ ꯑꯗꯨꯃꯥꯏ ꯇꯧꯔꯒ ꯄꯥꯏꯌꯦ ꯑꯗꯒꯤ ꯑ ꯀꯩꯅꯣꯒꯨꯝ ꯄꯤꯅꯥꯠꯒꯨꯝꯕꯖꯤꯔꯣ ꯆꯩꯒꯨꯝꯕꯁꯨ ꯁꯦꯝ ꯁꯦꯝꯗꯣꯛꯄꯗꯣ ꯁꯦꯝꯗꯣꯛꯇ꯭ꯔꯦ ꯁꯦꯠ ꯅꯠꯇꯦ ꯑꯗꯨꯗꯩ ꯑꯗꯨꯝ ꯄꯥꯕꯗꯣ ꯍꯩꯅꯗꯕꯅꯤꯅ ꯈꯨꯠꯅ ꯈꯨꯠꯏ ꯈꯨꯠꯅ ꯁꯤꯟꯗꯣꯛꯑꯦꯗꯣ
ꯎꯝ ꯑꯗꯨꯅꯦ ꯑꯗꯨ ꯈꯨꯠꯁꯨ ꯋꯥꯕ
ꯀꯅꯥꯗ꯭ꯔꯦ
ꯑꯗꯨꯝ ꯁꯨꯝ ꯂꯥꯏꯔꯤꯛ ꯄꯥꯕꯁꯨ ꯆꯤꯟꯅ ꯁꯨꯝ ꯄꯥꯕꯁꯨ ꯅꯨꯡꯉꯥꯏꯇꯦꯕ ꯏꯅꯤꯡꯉꯦꯕ ꯍꯦꯛꯇ
ꯏꯅꯤꯡꯒꯦ ꯏꯗ꯭ꯔꯗꯤ ꯍꯦꯛꯇ ꯅꯤꯡ ꯆꯪꯗꯤꯒꯦ
ꯍꯣꯏ ꯊꯥꯏꯅ ꯐꯥꯔ ꯏꯈꯤꯕ ꯁꯨꯝ ꯇꯧꯕꯗꯣ
ꯍꯣꯏ
ꯏꯔꯒꯅ ꯐꯥꯔꯕꯣꯏ ꯅꯤꯡꯁꯤꯡ ꯐꯥꯔꯕꯣꯏ ꯈꯟꯖꯕꯗꯣ ꯏꯁꯥꯗ
ꯇꯧꯔꯦꯗꯣ ꯏꯗ꯭ꯔꯗꯤꯅꯦ ꯍꯦꯛꯇ ꯀꯥꯎꯈꯤꯗꯧ ꯌꯥꯝ ꯃꯥꯜꯂꯦ
ꯎꯝ ꯑꯗꯒꯤ ꯀꯣꯟꯅ ꯑꯃꯨꯛ ꯀꯩꯅꯣꯔꯤ ꯔꯤꯚꯥꯏꯁ ꯇꯧꯕ ꯀꯥꯟꯗꯁꯨ ꯑꯗꯨꯗꯣ ꯐꯠꯂꯒ ꯌꯦꯡꯒ ꯍꯦꯛꯇ ꯅꯤꯡꯁꯤꯡꯕꯩ ꯇꯥꯏꯞꯇ ꯃꯁꯥ ꯗꯥꯏꯔꯦꯛꯇꯣ ꯌꯦꯡꯉꯗꯤ ꯍꯦꯛꯇ ꯀꯩꯅꯣ ꯇꯧ ꯅꯣꯡꯅꯤꯡꯉꯦꯗ
ꯃꯥꯅꯦ ꯃꯥꯅꯦ ꯏꯁꯥꯅ ꯏꯖꯒꯤꯕꯗꯨ ꯑꯗꯨꯅ ꯍꯦꯟꯅ ꯈꯪꯉꯤꯗꯅꯤ
ꯎꯝ
ꯑꯗꯨꯃꯥꯏꯅ ꯇꯧꯋꯦꯑꯩꯁꯨ ꯑꯗꯨꯃꯥꯏꯅꯅꯦ ꯇꯧꯔ ꯇꯧꯔꯒ ꯂꯩꯔꯤꯕꯥꯁꯤ ꯌꯥꯝ ꯋꯥꯗ ꯌꯥꯝꯋꯥꯅꯥ ꯂꯥꯏꯔꯤꯛ ꯄꯥꯔꯒ
ꯎꯝ ꯗꯣꯟ ꯕꯣꯁꯀꯣ ꯇꯝꯃꯤꯀꯥꯟꯒꯤ ꯃꯪꯉ ꯑꯝ ꯃꯪꯕ꯭ꯔꯥ ꯀꯩꯅꯣ ꯇꯧꯅꯤ ꯑꯩꯁꯤ ꯅꯍꯥꯛ ꯀꯥꯎꯔꯦ ꯀꯩꯃꯪ ꯀꯩꯃꯪꯅꯣ ꯃꯪꯉꯝꯕꯅꯦ ꯑꯩꯁꯤ ꯀꯥꯎꯔꯦ
ꯍꯣꯏ ꯃꯄꯟ ꯂꯩꯕꯅꯤꯀꯣ ꯂꯩꯍꯧꯕꯅꯦ ꯑꯩꯅ ꯊꯣꯛꯄꯗ ꯃꯥꯁ ꯊꯣꯛꯂꯦ ꯗꯣꯡꯕꯣꯁꯀꯣ ꯑꯦ ꯉꯔꯥꯡ ꯅꯍꯥꯟꯗ ꯗꯣꯕꯣꯁꯀꯣ ꯇꯝꯕ ꯑꯉꯥꯡ ꯃꯁꯦꯁ ꯍꯥꯏꯔꯛꯑꯦ ꯈꯪꯕ꯭ꯔꯥ ꯑꯥ ꯈꯪꯗꯦꯕ ꯑꯩꯁꯨ ꯇꯥꯑꯣꯕꯥ ꯏꯟꯁꯇꯥꯗ ꯄꯥꯁ ꯑꯥꯎꯠ ꯇꯧꯈ꯭ꯔꯕ ꯏꯟꯁꯇꯥꯗ ꯐꯣꯂꯣ ꯇꯧꯔꯛꯄ ꯐꯣꯂꯣ ꯇꯧꯔꯛ ꯄꯥꯗꯨꯗ ꯑꯥ ꯑꯩꯗꯤ ꯈꯪꯗꯦꯗꯅ ꯑꯉꯥꯡꯅꯦꯕꯀꯣ ꯑꯩꯈꯣꯏꯅ ꯀ꯭ꯂꯥꯁ ꯇꯦꯟ ꯊꯥꯕ ꯃꯇꯝꯗ ꯃꯥ ꯁꯤꯛꯁꯀꯨꯝꯕ ꯀꯥꯔꯝꯈꯤꯗꯧ ꯃꯥꯜꯂꯦꯕ ꯑꯩꯒꯤ ꯀꯣꯛꯇ ꯑꯩꯅ ꯈꯪꯕꯁꯦ
ꯎꯝ
ꯑꯗꯨꯗꯨꯒ ꯃꯥꯁꯦ ꯑꯥ ꯑꯩꯁꯦ ꯗꯤꯕꯦꯁ ꯁꯥꯕ ꯑꯗꯨꯗ ꯅꯣꯡꯅꯤꯅꯤ ꯂꯩꯔ ꯐꯣꯂꯣ ꯕꯦꯛ ꯇꯧꯔꯦꯕꯀꯣ ꯑꯗꯨꯒ ꯆꯦ ꯁꯤꯜꯕꯤꯌꯥ ꯑꯩ ꯈꯪꯉꯤꯕꯣ ꯍꯪꯉꯛꯑꯦ ꯑꯩꯅ ꯈꯪꯒꯨꯝ ꯈꯪꯗꯒꯨꯝ ꯐꯖꯅꯗꯤ ꯂꯥꯛꯁꯟꯕ ꯉꯝꯗ꯭ꯔꯦꯅ ꯍꯥꯏꯕ ꯑꯗ ꯅꯣꯏ ꯕꯚꯦꯟ ꯇꯣꯡꯃꯤꯟꯅꯔꯝꯕꯅꯦ ꯍꯥꯏ ꯑꯩꯉꯣꯟꯗ ꯆꯦꯛꯀꯣꯟꯗꯩꯗꯗꯣꯅ ꯑꯗꯨ ꯐꯥꯎꯗ ꯈꯪꯗ꯭ꯔꯦ ꯑꯩꯁꯦ ꯀꯣ ꯑꯗꯨꯕꯧꯗ ꯈꯪꯗ꯭ꯔꯦ ꯑꯗꯣ ꯃꯤꯅ ꯈꯪꯗꯦ ꯍꯥꯏꯅꯔꯑꯁꯨ ꯅꯨꯡꯉꯥꯏꯔꯣꯏꯅ ꯈꯪꯉꯅꯤ ꯈꯪꯉꯤ ꯈꯪꯉꯦ ꯍꯥꯏꯔꯗꯨꯁꯨ ꯉꯝꯕꯒꯤꯗꯤ ꯑꯥ ꯎꯝ ꯑꯁ ꯑꯩꯗꯤ ꯁꯛꯅ ꯑꯩꯁꯦ ꯁꯛꯀꯧꯕ ꯉꯝꯗ꯭ꯔꯤ ꯑꯗꯨ ꯇꯧꯗ꯭ꯔꯤ ꯑꯗꯥ ꯇꯧꯗ꯭ꯔꯤ ꯀꯥ ꯍꯥꯏꯁꯨꯜꯂꯦ ꯑꯉꯥꯡ ꯃꯆꯥꯗꯨꯅ ꯎꯝ ꯄꯨꯔꯥ ꯀꯃꯥꯏꯅ ꯍꯥꯏꯗꯣꯏꯅꯣ ꯈꯪꯗꯦ ꯑꯉꯥꯡ ꯃꯆꯥ ꯑꯩꯈꯣꯏꯅ ꯀ꯭ꯂꯥꯁ ꯇꯦꯟ ꯇꯥꯔꯛꯄꯗꯣ ꯃꯥꯅ ꯁꯤꯛ ꯐꯥꯏꯚ ꯍꯥꯢꯁꯤꯗꯤ
ꯎꯝ ꯅꯪ ꯐꯣꯟꯗꯨ ꯄꯨꯔꯒ ꯆꯠꯂꯣ ꯀꯗꯥꯏ ꯆꯠꯂꯤꯅꯣ ꯃꯈꯣꯏꯗꯣ ꯇꯥꯔꯣꯏꯌꯦ ꯑꯥꯗꯩ ꯂꯥꯞꯊꯣꯛꯑꯒ ꯉꯥꯡꯉꯛꯑꯦ ꯅꯪ ꯍꯧꯖꯤꯀꯤꯗꯨ ꯍꯧꯖꯤꯛꯄꯨꯗꯤ ꯇꯥꯔꯦ
ꯎꯝ ꯑꯗꯣ ꯑꯩꯅ ꯍꯥꯏꯗꯤ ꯑꯩꯈꯣꯏ ꯅꯤꯡꯁꯤꯡꯒꯗꯕ ꯄꯣꯠ ꯑꯝꯇ ꯅꯠꯇꯦꯗꯅ
ꯎꯝ
ꯏꯁꯥꯒꯤ ꯐꯧꯗ ꯀꯥꯎꯔꯕ ꯃꯇꯝꯅꯦꯕ ꯀꯩꯌꯥꯝ ꯍꯥꯏꯔꯛꯇꯦ ꯑꯗꯨꯃꯥꯏꯅ ꯍꯥꯏꯅꯔꯦ ꯑꯗꯨꯗꯨꯒ ꯈꯪꯗꯦ ꯑꯗꯨꯃꯥꯏ ꯍꯥꯏꯅꯔꯦ ꯑꯗꯨꯗꯨꯒ ꯑ ꯀꯔꯤ ꯍꯥꯏꯩꯅ ꯅꯪꯗꯤ ꯀꯩ ꯇꯝꯃꯤꯒꯦ ꯍꯪꯕ ꯀ꯭ꯂꯥꯁꯇꯣ ꯈꯪꯅꯕꯅꯦꯅ꯫ ꯕꯤ ꯑꯦ ꯁꯦꯀꯦꯟ ꯏꯌꯥꯔꯅꯤ ꯍꯥꯏꯔꯛꯑꯦꯅꯦ ꯑꯗꯨꯗꯤ ꯑꯩꯅ ꯇꯦꯟ ꯀꯥꯏꯔ ꯀꯥꯟꯗ ꯗ ꯅꯪꯗꯤ ꯐꯥꯏꯚ ꯁꯤꯛꯁ ꯀꯥꯔꯝꯃꯅꯤꯅꯦ ꯍꯥꯏꯕ ꯍꯣꯏ ꯑꯗꯨꯃꯥꯏꯅ ꯑꯣꯏꯔꯝꯗꯧ ꯃꯥꯜꯂꯦ ꯍꯥꯏꯔꯛꯑꯦ꯫ ꯚꯦꯟ ꯇꯣꯡꯃꯤꯟꯅꯔꯝꯃꯦ ꯌꯦ ꯑꯩꯒ ꯃꯥ ꯍꯥꯏꯕ
ꯎꯝ꯫
ꯑꯗꯨꯏ ꯑꯩꯉꯣꯟꯗ ꯀꯩ ꯇꯧꯔꯤꯒꯦ ꯑꯃꯨꯛ ꯍꯨꯖꯤꯜꯂꯛꯑꯦ ꯑꯩꯅ ꯃꯥꯁꯇꯔ ꯇꯧꯔꯤ ꯀꯩ ꯁꯕꯖꯦꯛꯇꯅꯣ ꯏꯀꯣꯅꯣꯃꯤꯛꯁꯇ ꯍꯥꯏꯕ ꯑꯣ ꯍꯥꯏꯔ ꯑꯗꯨꯗꯩ ꯑꯗꯨꯝ ꯍꯟꯗ꯭ꯔꯦ ꯑꯩꯁꯨ꯫ ꯌꯥꯜꯝ ꯅꯣꯛꯅꯤꯡꯕꯗꯣ ꯑꯃꯨꯛ ꯂꯦꯞꯈꯔꯦ ꯀꯩꯒꯤꯅꯣꯁꯦ꯫
ꯄꯥꯃ
ꯅꯗꯋꯥꯛ ꯅꯦꯗꯋꯥꯛꯀ ꯑꯃꯨꯃꯨꯛ ꯌꯥꯗꯣꯏꯁꯦ ꯀꯩꯒꯤꯅꯣ ꯃꯁꯦ꯫
ꯈꯪꯗꯦ ꯑꯩ꯫
ꯂꯦꯞꯈꯔꯦ ꯑꯃꯨꯛꯀ ꯑꯥ ꯅꯦꯠꯋꯥꯛꯅ ꯑꯣꯖꯥꯔꯥ ꯇꯥꯏꯌꯦ ꯇꯥꯏ ꯍꯧꯖꯤꯛ ꯇꯥꯔꯦ꯫
ꯎꯝ ꯑꯣꯏꯔꯝꯃꯅꯤ꯫
ꯅꯦꯠꯋꯥꯛ ꯌꯥꯗꯌꯦꯦ ꯍꯧꯖꯤꯛꯁꯦ ꯀꯩꯅꯣꯁꯨ ꯌꯥꯗꯕ ꯃꯥꯂꯦ ꯌꯥꯏꯌꯦ꯫ ꯑꯩ ꯀꯩ ꯀꯥꯏꯌꯦ ꯑꯩꯒꯤꯁꯨ ꯍꯧꯖꯤꯛꯁꯦ ꯗꯤꯂꯤꯚꯔꯤꯁꯨ ꯌꯥꯗꯦ꯫ ꯄꯣꯠꯆꯩ ꯃꯅꯤꯄꯨꯔꯒꯤ ꯏꯔꯥꯡꯅ꯫
ꯉꯁꯤꯒꯤ ꯃꯩ ꯑꯅꯤꯔꯝ ꯃꯨꯠꯂꯨꯔꯦ ꯏꯕꯦꯝꯃ꯫
ꯑꯩꯈꯣꯏ
ꯑꯩꯈꯣꯏ ꯑꯗꯨꯝ ꯃꯨꯠ ꯂꯩꯔꯦ ꯍꯧꯖꯤꯛ ꯃꯨꯠꯂꯨꯔꯦꯗꯅ
ꯑꯈꯣꯏ ꯃꯨꯠꯇꯦ ꯎꯝ꯫
ꯑꯗꯨꯒ ꯍꯣꯔꯦꯟ ꯅꯨꯡꯗꯥꯡ ꯋꯥꯏꯔꯝ ꯆꯥꯛ ꯊꯣꯡꯉꯝꯗꯥꯏꯒꯤꯁꯦ ꯃꯉꯥ ꯇꯔꯨꯛꯁꯤꯗꯩ ꯆꯥꯎꯥꯛ ꯃꯨꯠꯇꯣꯏꯅꯦꯕ꯫ ꯑꯗꯨꯒ ꯇꯔꯥꯝ ꯃꯈ ꯄꯥꯎ ꯂꯣꯏꯔꯦ ꯂꯥꯛꯇꯣꯏꯕ꯫ ꯁꯤꯕꯨ ꯑꯉꯥꯡ ꯄꯩꯈꯥ ꯃꯌꯥꯝ ꯇꯧꯅꯕ ꯃꯌꯥꯝꯁꯤꯗ ꯅꯨꯡꯗꯥꯡ ꯂꯥꯏꯔꯤꯛ ꯄꯥꯅꯕꯁꯦ ꯀꯃꯥꯏꯅ ꯇꯧꯗꯨꯏꯅꯣꯕ?
ꯑꯗꯨꯅꯦ ꯍꯥꯏꯁꯦ ꯄꯩꯈꯥ ꯇꯧꯅꯔꯀꯥꯟꯗ ꯑꯗꯨꯃꯥꯏꯅ ꯇꯧꯕ ꯑꯃ ꯅꯠꯇ꯭ꯔꯒ ꯍꯔꯥꯎ ꯀꯨꯝꯍꯩ ꯊꯣꯛꯂꯛꯄ ꯑꯃ꯫ ꯑꯗꯨꯃꯥꯏꯅ ꯇꯧꯕꯗꯅꯦ ꯌꯥꯝꯅ ꯀꯩꯅꯣ ꯇꯧꯔꯤꯁꯦ ꯑ ꯑ ꯀꯃꯥꯏ ꯍꯥꯏꯅꯤ ꯑꯉꯥꯡꯗ ꯌꯥꯝꯅ ꯁꯣꯏꯍꯜꯂꯤꯂꯦ꯫
ꯑꯥ ꯑꯉꯥꯡꯅ ꯈꯔꯒ ꯄꯥꯅꯤꯡꯗꯕꯤ ꯂꯩꯕꯅꯦ꯫
ꯑꯗꯥ ꯑꯩꯈꯣꯏꯁꯦ ꯀꯃꯥꯏꯅ ꯂꯥꯏꯔꯤꯛ ꯄꯥꯏꯏꯅꯣ ꯑꯩ ꯈꯪꯗꯦꯕꯣ ꯑꯩ ꯀꯥꯎꯔꯦ꯫ ꯅꯪ ꯂꯥꯏꯔꯤꯛ ꯀꯃꯥꯏꯅ ꯄꯥꯔꯛꯀꯌꯦ?
ꯅꯤꯡꯁꯤꯡꯕꯒꯤ ꯅꯤꯡꯁꯤꯡꯕꯒꯤ ꯋꯥꯡꯃꯗ ꯂꯩꯈ꯭ꯔꯦ ꯫
ꯑ ꯑꯗꯨ ꯇꯥꯎꯑꯣ ꯍꯦꯕ ꯑꯩꯁꯨ꯫
ꯐꯥꯗꯔꯦ ꯐꯥꯗꯣꯔꯦ ꯃꯤꯅꯤꯠ ꯇꯔꯥꯅꯤꯊꯣꯏ ꯐꯥꯗꯣꯔꯦ ꯗꯣꯔꯦ ꯗꯦꯡ ꯑꯍꯨꯝ ꯃꯔꯤ ꯃꯉꯥ ꯎꯝ
ꯅꯤꯄꯥꯜ ꯃꯥꯄꯜ ꯇꯔꯥ ꯀꯛꯈꯔꯅꯤ ꯉꯥꯏꯍꯥꯛ ꯂꯩꯔꯒ꯫
ꯍꯗꯛ ꯀꯥꯛꯂꯛꯇꯦ꯫